ꯎ
ꯇꯤ ꯇꯥꯕ꯭ꯔ
ꯑ ꯑꯩꯅ ꯅꯝꯕꯔ ꯍꯥꯞꯄ ꯆꯨꯝꯗꯕꯒꯤꯅꯦ
ꯃꯁꯤ ꯃꯁꯤ ꯃꯤꯕꯨ ꯄꯥꯈꯠꯍꯜꯂꯦꯀꯣ ꯕꯤ ꯄꯤ ꯏꯁꯇ꯭ꯔꯣꯛ ꯇꯧꯒꯦ ꯇꯧꯋꯦ ꯑꯩ
ꯑꯟ ꯇꯦꯕ꯭ꯔꯕ
ꯑꯗꯨ ꯊꯣꯛꯑꯗꯤ ꯁꯨꯛꯌꯥ ꯌꯥꯔꯔꯣꯏ
ꯑꯣꯍꯣ ꯑꯗꯨꯒꯤ ꯅꯪꯁꯦ ꯉꯥꯏꯍꯥꯛꯇꯪꯗꯤ ꯊꯝꯃꯣꯏꯁꯦ ꯗꯤꯡ ꯗꯤꯡ ꯆꯣꯂꯝꯃꯦꯕ
ꯑꯗꯨꯅꯤ ꯉꯥꯏꯍꯥꯛꯇꯤ ꯁꯔꯒꯔ ꯃꯆꯥ ꯀꯥꯕꯨꯝ ꯇꯧꯋꯦ
ꯑꯁꯤꯒꯤꯗꯃꯛꯇꯕꯨ ꯀꯔꯤ ꯅꯨꯄꯥꯅꯕꯨ ꯅꯨꯄꯤ ꯇꯥꯏꯞꯇ
ꯑꯁ ꯑꯁꯤꯒꯤꯗꯃꯛ ꯅꯠꯇꯦ ꯅꯪꯒꯤꯗꯃꯛ ꯈꯜꯂꯒ ꯍꯥꯏꯕꯅꯦ ꯅꯪꯕꯨ ꯐꯣꯟ ꯋꯥꯔꯤ ꯁꯥꯕ ꯐꯪꯉꯣꯏꯗ꯭ꯔꯅ ꯄꯥꯈꯠꯄꯒꯤꯅꯦ
ꯏꯁ ꯏꯁ ꯋꯥꯔꯤꯗꯤꯀꯣ
ꯍ
ꯅꯪꯒꯤ ꯋꯥꯔꯤꯗ ꯅꯨꯄꯤ ꯀꯌꯥꯗꯤ ꯀꯦꯜꯂꯕꯒꯦ
ꯑꯌꯥ ꯅꯪꯁꯨ ꯀꯦꯜꯂꯕꯣ ꯃꯁꯤꯡ ꯊꯤꯕꯗ ꯌꯥꯎꯔꯤꯉꯥꯏ ꯒ꯭ꯌꯥꯟ ꯇꯥꯗ꯭ꯔꯦ ꯅꯪ ꯍꯥꯟꯅ ꯍꯥꯏꯔꯛꯑꯣ
ꯀꯦꯟꯗꯦꯗ
ꯑꯣ ꯑꯗꯨ ꯑꯣꯏꯔꯗꯤ ꯀꯨꯟꯊ꯭ꯔꯥ ꯁꯨꯅꯤꯉꯥꯏ ꯀꯨꯟꯅꯤꯄꯥꯟ ꯋꯥꯠꯂꯦ
ꯀꯨꯟꯅꯤꯄꯥꯟ ꯍ
ꯑꯥ ꯀꯨꯟꯊ꯭ꯔꯥ ꯁꯨꯅꯤꯡꯉꯥꯏ ꯀꯨꯟ ꯅꯤꯄꯥꯟ ꯋꯥꯠꯂꯦ ꯍꯥꯏꯕ
ꯑ ꯌꯥꯝ ꯋꯥꯠꯂꯤ ꯌꯥꯝ ꯋꯥꯠꯂꯤ
ꯎꯝ ꯅꯪ ꯕꯣꯜ ꯌꯦꯡꯕ꯭ꯔꯥ
ꯌꯦꯡꯉꯦ ꯅꯪ ꯌꯦꯡꯗ꯭ꯔꯣ
ꯌꯦꯡꯗꯤꯌꯦ ꯍꯥꯏꯕ꯭ꯔꯣ ꯌꯦꯡꯉꯦ ꯍꯥꯏꯕ꯭ꯔꯣ
ꯌꯦꯡꯉꯦ ꯍꯥꯏꯕ ꯌꯦꯡꯉꯦ ꯍꯥꯏꯕ ꯑꯥꯏ ꯋꯥꯆ
ꯑꯗꯣ ꯀꯅꯥꯕꯨ ꯁꯞꯄꯣꯔꯠ ꯇꯧꯕ
ꯍꯥꯏꯕ ꯌꯥꯗꯦ ꯀꯩꯥꯏꯅ ꯑꯩꯒꯤ ꯁꯞꯄꯣꯔꯇꯔꯒꯤ ꯐꯥꯏꯅꯦꯜꯗ ꯀꯥꯔꯦ ꯉꯔꯥꯡꯃꯛ ꯁꯥꯟꯅꯕꯗꯣ
ꯑꯣ ꯃꯦꯁꯤ
ꯅꯪ ꯅꯪ ꯅꯪ ꯁꯞ ꯀꯅꯥ ꯁꯞꯄꯣꯔꯠ ꯇꯧꯕ꯭ꯔꯣ
ꯑꯩꯗꯤ ꯅꯪ ꯁꯞꯄꯣꯔꯠ ꯇꯧꯋꯤꯅ
ꯑꯁ ꯌꯥꯔꯦ ꯅꯪꯁꯨ ꯉꯁꯥꯏ ꯍꯥꯏꯕꯒꯨꯝ ꯇꯧꯋꯦ ꯑꯗꯨꯝ ꯁꯞꯄꯣꯔꯠ ꯇꯧꯋꯦ ꯍꯥꯏꯔꯒ
ꯃꯦꯁꯤ ꯃꯦꯁꯤ ꯃꯦꯁꯤ
ꯑꯗꯨꯅꯦꯕ ꯑꯁ ꯅꯨꯡꯉꯥꯏꯅꯤꯀꯣ ꯐꯥꯏꯅꯦꯜꯗꯗꯤ
ꯎꯝ ꯑꯩꯗꯤ ꯏꯁꯄꯦꯟꯒ ꯑꯥꯔꯖꯦꯟꯇꯤꯅꯥ ꯑꯗꯨꯝ ꯁꯞꯄꯣꯔꯠ ꯇꯧꯕꯅꯦ ꯑꯍꯥꯟꯕꯗꯒꯤ
ꯑꯣ ꯑꯩꯁꯨ ꯀꯩꯅꯣꯗꯣ ꯑꯣ ꯁ꯭ꯄꯦꯟ ꯍꯥꯏꯕ꯭ꯔꯥ ꯑꯩꯗꯤ ꯐ꯭ꯔꯥꯟꯁ ꯍꯥꯏꯕ꯭ꯔꯥ ꯈꯜꯂꯦ ꯑꯣ ꯅꯪꯅ ꯁꯞꯄꯣꯔꯠ ꯇꯧꯕ ꯑꯅꯤꯃꯛ ꯐꯩꯅꯤ ꯑꯗꯨ ꯀꯅꯥ ꯇꯧꯅꯤ ꯍꯟꯗꯛꯇꯤ
ꯑꯔꯖꯦꯟꯇꯤꯅꯥ
ꯑꯦꯁ ꯃꯥꯁꯨ ꯃꯤꯁꯤꯡꯣꯟꯗꯤ ꯈꯔ ꯍꯦꯟꯅ ꯅꯨꯡꯁꯤꯕ ꯃꯥꯜꯂꯦ
ꯅꯠꯇꯦꯍꯦ ꯃꯥꯗꯤ ꯃꯥ ꯁꯥꯟꯅꯕ ꯃꯑꯣꯡꯗꯣ
ꯎꯝ
ꯍꯅ ꯑꯩ ꯌꯪ ꯌꯪ ꯂꯥꯎꯔꯤꯉꯩ ꯃꯇꯝꯗ ꯁꯅꯥꯝꯗꯨ ꯆꯞ ꯃꯥꯟꯅꯩ ꯑꯗꯨꯒ
ꯀꯔꯤ ꯍꯥꯏꯒꯔ ꯍꯥꯏꯒꯤ ꯌꯥꯝ ꯄꯨꯛꯅꯤꯡ ꯆꯪꯉꯒ ꯇꯥꯔꯤꯕ ꯑꯗꯨꯒ
ꯅꯅꯦ
ꯑꯗꯨꯀꯣ
ꯎꯝ
ꯑꯁ ꯑꯩꯈꯣꯏ ꯑꯩꯈꯣꯏꯗꯁꯨ ꯇꯣꯔꯅꯥꯃꯦꯟ ꯌꯥꯝ ꯂꯩꯔꯝꯕꯅꯦꯕ
ꯑꯥ
ꯑꯩꯗ ꯃꯦꯁꯤ ꯇꯧꯅ ꯀꯣ ꯃꯦꯁꯤꯗꯤ ꯑꯣꯏ ꯑꯣꯏꯣꯏꯒꯤ ꯈꯣꯡꯅ ꯀꯥꯎꯋꯤꯗꯅ ꯑꯌꯥꯝꯕ
ꯍꯣꯏ ꯍꯣꯏ
ꯑꯩꯗꯤ ꯑꯩꯗꯤ ꯌꯦꯠꯅꯁꯨꯅꯥꯏꯕꯀꯣ
ꯎꯝ
ꯑꯗꯨꯒꯤ ꯁꯃꯤꯅ ꯐꯖꯩ ꯍꯥꯏꯅ ꯑꯩ ꯀꯣꯁꯅꯥꯗꯣ ꯌꯦꯡꯉꯤꯕ ꯂꯩꯁꯥꯕꯤ ꯕꯕꯣꯛ ꯃꯌꯥꯝꯅ ꯂꯥꯎꯕꯗꯧ ꯑꯗꯨꯗꯗ ꯔꯦꯐ꯭ꯔꯤꯗꯨ ꯅꯚꯁ ꯆꯠꯃꯟꯕꯒꯤ ꯂꯥꯡꯃꯜꯂꯦ ꯍꯥꯏꯅ ꯌꯦꯡꯕꯁꯤ ꯕꯕꯣꯛꯁꯤꯡꯒꯤꯦꯗꯦꯠ ꯀꯥ ꯏꯅꯤ
ꯋꯥꯔꯅꯤꯡꯅꯦꯕꯣ ꯍꯥꯏꯔꯣ ꯅꯪꯁꯦ ꯀꯥꯟꯅꯗꯦ ꯏꯁꯇꯣꯔꯤꯒꯨꯝꯕ ꯏꯈ꯭ꯔꯣ
ꯅꯪꯁꯦ ꯏꯅꯥꯛꯇ ꯂꯩꯔꯗꯀꯣ ꯅꯪ ꯑꯗꯨꯝ ꯅꯣꯛꯑ ꯇꯧꯕꯅꯦ ꯈꯪꯉꯦ
ꯎꯝ ꯅꯠꯇꯦ ꯏꯁꯇꯣꯔꯤꯒꯨꯝꯕ ꯏꯔꯣ ꯌꯥꯝ ꯋꯥꯔꯤ ꯁꯦꯝꯔꯒ ꯁꯥꯕꯁꯦ ꯌꯥꯝ ꯃꯥꯜꯂꯦꯕ ꯑꯗꯨ
ꯃꯤꯅ ꯑꯁꯦꯡꯕ ꯂꯤꯔꯒ ꯅꯪ ꯐꯥꯖꯗꯦ
ꯑꯗꯨ ꯍꯧꯕ ꯀꯥꯟꯗ ꯃꯤ ꯌꯥꯝ ꯀꯟꯁꯟꯇ꯭ꯔꯦꯠ ꯌꯥꯝ ꯃꯥꯜꯂ ꯁꯥꯔꯒꯅꯤ ꯂꯥꯁꯇꯗꯤ ꯏꯝꯄꯣꯁꯤꯕꯜ ꯉꯇ ꯍꯥꯏꯔꯦ
ꯑꯝ ꯅꯪ ꯅꯪꯁꯦ ꯑꯁꯨꯃꯥꯏꯅ ꯇꯧꯔ ꯂꯩꯗꯤ ꯍ ꯍꯌꯦꯡ ꯅꯨꯡꯉꯥꯏꯁꯤ ꯕꯔ ꯑꯂꯪꯀ ꯍꯥꯏꯅꯤꯒ
ꯀꯔꯤ ꯀꯔꯤ ꯄꯕꯦꯔꯥ ꯀꯥꯒꯅꯤꯕ
ꯑꯗꯨ ꯀꯩꯒꯤꯅꯣꯕ ꯂꯩꯁꯥꯕꯤꯁꯤꯡꯁꯤꯦꯀꯣ
ꯎꯝ
ꯅꯝꯕꯔ ꯈꯪꯗꯕ ꯐꯣꯟ ꯇꯧꯔꯛꯑꯗꯤ ꯕ꯭ꯂꯣꯛ ꯊꯝꯕ ꯈꯣꯠꯄ ꯌꯥꯝ ꯇꯧꯔꯤꯗꯣ ꯀꯩꯒꯤꯅꯣꯕ
ꯑꯁ ꯇꯧꯗ꯭ꯔꯗꯤ ꯀꯩꯅꯣ ꯃꯤ ꯂꯣꯏꯅ ꯔꯤꯖꯥꯞ ꯑꯣꯏꯕꯗꯨꯕꯨꯣ ꯍꯧꯖꯤꯛ ꯃꯇꯝꯗꯕꯨꯣ
ꯑꯦ ꯏꯁꯣꯔꯅ ꯄꯗꯔꯗ ꯑꯁ ꯏꯁ ꯑꯩꯒꯤ ꯅꯝꯕꯔꯀꯗꯥꯏꯗꯒꯤ ꯂꯧꯕꯔꯥ ꯑꯩ ꯍꯧꯖꯤꯛ ꯊꯕꯛ ꯌꯥꯝ ꯆꯤꯜꯂꯤ ꯊꯝꯃꯣ ꯀꯥꯏꯅ꯫ ꯍꯥꯏꯔꯛꯀꯅꯤ ꯅꯣꯏꯗꯤꯀꯣ꯫
ꯎꯝ꯫
ꯑꯗꯨ ꯑꯣꯏꯔꯁꯨ ꯑꯗꯨꯝ ꯈꯪꯅꯕ ꯐꯖꯅ ꯇꯧꯕꯈꯣꯏꯗꯤ ꯇꯧꯔꯣꯏꯗ ꯒ꯭ꯌꯥꯟ ꯃꯦꯟ ꯇꯥꯗꯕꯤꯗ ꯐꯖꯅ ꯍꯥꯏ ꯑꯗꯨꯗꯤ ꯇꯧꯕ ꯇꯥꯕꯅꯤꯅꯦ ꯑꯗꯨꯗꯤ ꯑꯣ꯫ ꯅꯪꯁꯦ ꯕ꯭ꯂꯣꯛꯀꯨꯝꯕ ꯐꯖꯅ ꯔꯤꯖꯦꯛ ꯀꯨꯝꯕ ꯌꯥꯝ ꯇꯧꯔꯛꯈ꯭ꯔꯕ ꯃꯥꯜꯂꯦ ꯄꯩꯁꯥꯕꯤꯍꯣꯏꯅ ꯀꯔꯤꯔ ꯈꯪꯗꯦꯗ꯫
ꯃꯣꯏꯁꯨ ꯃꯤꯒꯤ ꯊꯝꯃꯣꯏ ꯈꯪꯕꯤꯗ꯭ꯔꯕ ꯌꯥꯠꯅꯤ꯫
ꯎꯝ ꯉꯥ ꯉꯠꯇ ꯉꯥꯏꯌꯨꯀꯣ꯫
ꯑꯣ꯫
ꯇꯕ꯭ꯔꯥ꯫
ꯑꯥꯎ ꯇꯥꯏꯌꯦ ꯇꯥꯖꯔꯤꯌꯦ꯫
ꯅꯣꯡ ꯀꯟꯅ ꯆꯨꯕꯒꯤ꯫ ꯀꯩꯅꯣ ꯐꯤ ꯐꯥꯎꯔꯝꯕꯗꯣ ꯂꯧꯒꯦꯅ ꯊꯣꯛꯄꯅꯦꯕ꯫ ꯐꯖꯗꯦ꯫
ꯑꯩ ꯌꯥꯝ ꯅꯣꯛꯅꯤꯡꯕ ꯐꯤ ꯐꯧꯋꯦ ꯍꯥꯏꯔꯒ ꯑꯌꯥ ꯌꯥꯝ ꯅꯣꯛꯅꯤꯡꯉꯦ꯫
ꯀꯩꯒꯤꯅꯣ꯫
ꯉꯁꯥꯏ ꯑꯩꯅ ꯀꯣꯜ ꯇꯧꯒꯦ ꯍꯥꯏꯕ ꯑꯗꯨꯝ ꯒ꯭ꯔꯨꯞꯇ ꯑꯗꯨꯒꯤ ꯅꯨꯄꯥ ꯃꯁꯤ ꯈꯨꯝꯂꯛꯑꯦꯕ꯫ ꯍꯣꯏ ꯑꯩꯏ ꯀꯦꯅꯦꯜ ꯄꯤꯌꯨꯒ ꯀꯥꯏꯅ ꯑꯗꯨꯒ ꯇꯧꯒꯦ ꯀꯣꯜ ꯇꯧꯒꯦ ꯍꯥꯏꯕ꯭ꯔ ꯑꯩ ꯐꯤ ꯂꯣꯛꯄ ꯆꯠꯈꯤꯒꯦ ꯍꯥꯏꯔꯒ ꯁꯨꯡꯐ ꯍꯜꯂꯛꯇ꯭ꯔꯕ ꯋꯥꯅꯤ꯫
ꯃꯥꯒꯤ ꯐꯤ ꯂꯣꯛꯄꯗꯣ ꯇꯨꯝꯈ꯭ꯔꯕ ꯀꯩꯔꯥ ꯈꯪꯗ꯭ꯔꯦꯗ꯫
ꯑꯣꯏꯔꯝꯅꯤ꯫
ꯑꯗꯨꯗꯣ ꯅꯪ ꯑꯣꯏꯕ ꯌꯥꯜꯂꯜꯂꯁ
ꯏꯁ ꯍꯧꯖꯤꯛ ꯐꯥꯎ ꯂꯧꯗ꯭ꯔꯤ ꯑꯗꯨꯗꯤ꯫
ꯅꯪꯁꯦ ꯃꯤ ꯃꯤ ꯈꯪꯅꯕ ꯌꯥꯝꯅ ꯊꯨꯒꯅꯤ꯫
ꯑꯦ꯫ ꯀꯃꯥꯏꯅ꯫
ꯃꯔꯝꯗꯤ ꯑꯗꯨꯝ ꯉꯥꯡꯅꯕ ꯀꯥꯟꯗ ꯌꯥꯝ ꯈꯪꯅꯕ ꯇꯥꯏꯞꯇ ꯉꯥꯡꯉꯦꯕ꯫
ꯑꯁ ꯅꯍꯥꯟꯗꯣ꯫
ꯎꯝ꯫
ꯂꯩꯁꯥꯕꯤ ꯑꯃꯕꯨ ꯃꯥꯒꯤ ꯆꯍꯤ ꯂꯣꯏꯟ ꯈꯪꯕꯤꯕ ꯃꯥꯅ ꯀ꯭ꯂꯥꯁ ꯀꯥꯕ ꯂꯣꯏꯟ ꯈꯪꯕꯤꯕ꯫ ꯃꯥꯅ ꯆꯥꯕ ꯌꯦꯟꯁꯥꯡ ꯂꯣꯏ ꯍꯥꯏꯕꯤꯕꯒꯤꯀꯣ ꯉꯛꯄꯅꯤꯅꯦ꯫
ꯎꯝ꯫
ꯑꯗꯨ ꯅꯪꯕꯨꯗꯤ ꯍꯥꯏꯕ ꯉꯝꯗ꯭ꯔꯦ ꯑꯗꯨꯕꯨ ꯅꯪ ꯑꯩꯕꯨ ꯅꯨꯡꯁꯤ ꯍꯥꯏꯕꯗꯤ ꯈꯪꯉꯦ ꯁꯨꯃꯥꯏꯅ ꯍꯥꯏꯕ ꯋꯥꯅꯤꯗ꯫
ꯃꯅꯤ ꯃꯅꯤ ꯐꯔꯦ ꯐꯔꯦ ꯑꯗꯨꯗꯤ ꯈꯪꯉꯗꯤ꯫
ꯑꯗꯨ ꯀꯩꯅꯣꯅꯦ ꯅꯍꯥꯟꯗꯣ꯫
ꯎꯝ꯫
ꯍꯧꯖꯤꯛꯇꯤ ꯊꯔꯣꯏ ꯃꯇꯝꯅꯤꯅꯀꯣ꯫
ꯍꯣꯏ꯫
ꯑꯩꯒꯤ ꯃꯪꯗ ꯊꯔꯣ ꯌꯥꯝ ꯆꯨꯞꯂꯝꯃꯦꯕ꯫
ꯎꯝ꯫
ꯑꯌꯨꯛ ꯍꯧꯒꯠꯂꯀꯥꯟꯗ ꯂꯣꯛ ꯈꯨꯕ ꯋꯥꯅꯤꯅꯦ꯫
ꯑꯣ ꯅꯪꯁꯦ ꯑꯗꯨꯗꯤ ꯃꯪꯗ ꯈꯔ ꯊꯥꯖꯒꯟꯕ ꯈꯣꯏꯗꯣ ꯑꯣꯏꯔꯝꯅꯤ꯫
ꯎꯝ ꯊꯖꯗꯦ꯫
ꯏꯁ ꯃꯪꯅ ꯊꯔꯣꯏ ꯎꯋꯦ ꯑꯗꯨꯒꯤ ꯂꯣꯛ ꯊꯨꯡꯉꯦ ꯅꯪ ꯑꯗꯨ ꯍꯥꯏꯕꯗꯨꯗꯤ ꯍꯧꯖꯤꯛꯃ
ꯑꯗꯨ ꯑꯩ ꯑꯩꯗꯤ ꯊꯥꯖꯗꯕꯅꯦꯕ ꯃꯊꯟꯇ ꯀꯩꯅꯣ ꯇꯧꯔ ꯗꯨꯕꯨ ꯍꯣꯏ ꯑꯗꯨꯗꯤ ꯆꯝꯂꯝꯕꯁꯨ ꯌꯥꯏ ꯍꯣꯏ ꯑꯩꯒꯤ ꯃꯥꯡꯗ ꯅꯪ ꯅꯪꯕꯨ ꯀꯣꯏꯔꯝꯃꯗꯤ ꯀꯃꯥꯏ ꯇꯧꯕ ꯑꯗꯨꯗꯤ
ꯎꯝ ꯑꯗꯨ ꯊꯥꯖꯗ꯭ꯔꯗꯤ ꯑꯗꯨꯗꯤ ꯑꯣꯏꯔꯣꯏꯅ
ꯌꯥꯝ ꯊꯥꯖꯔꯦ ꯍꯧꯖꯤꯛꯇꯤ
ꯏꯁ ꯅꯪꯁꯨ ꯅꯃꯪꯗ ꯎꯁꯨ ꯎꯗ꯭ꯔ ꯈꯨꯗꯛꯇ ꯊꯥꯖꯩ ꯍꯥꯏꯁꯦ
ꯑꯗꯨ ꯄꯨꯡ ꯀꯌꯥ ꯇꯥꯔꯕ꯭ꯔꯥ ꯑꯝꯇ ꯌꯦꯡꯉꯣ
ꯑꯦꯂ ꯃꯦꯟ ꯇꯣꯑꯦꯟꯇꯤ
ꯄꯨꯡ ꯑꯦꯂꯚꯦꯟ ꯃꯤꯅꯤꯠ ꯀꯌꯥ
ꯇ꯭ꯋꯦꯟꯇꯤ
ꯑꯁ ꯍꯧꯔꯥꯗꯧꯅꯤ
ꯀꯔꯤꯒꯤꯔꯣ
ꯄꯨꯡ ꯇꯔꯥꯃꯥꯊꯣꯏ ꯃꯤꯅꯤꯠ ꯀꯨꯟ ꯇꯥꯔꯗꯤ ꯑꯩꯗꯣ ꯅꯨꯡꯁꯤ ꯋꯥꯔꯤ ꯁꯥꯕꯒꯤ ꯃꯇꯝꯅꯦꯕ
ꯑꯗꯨꯝ ꯍꯧꯔꯗꯧꯅꯤ ꯃꯊꯟꯇ ꯌꯥꯔꯔꯣꯏ
ꯀꯩꯅꯣ ꯅꯣꯏ ꯁꯥꯏꯒ ꯋꯥꯔꯤ ꯁꯥꯒꯦ ꯍꯥꯏꯕ꯭ꯔꯥ ꯀꯩꯅꯣ
ꯅꯠꯇꯦ ꯁꯤ ꯃꯇꯝ ꯌꯧꯔꯗꯤ ꯑꯩꯒꯤ ꯏꯅꯥꯛꯇ ꯂꯩꯕ ꯑꯩꯅ ꯉꯥꯡꯉꯤꯕ ꯐꯣꯟꯗ ꯗꯔꯀꯥꯔ ꯇꯥꯗꯦ ꯅꯨꯡꯁꯤ ꯋꯥꯔꯤ ꯑꯗꯨꯝ ꯑꯗꯨꯒ
ꯑꯌꯣ
ꯑꯩꯒꯤ ꯙꯔꯃ ꯑꯃ ꯂꯩꯌꯦꯕ ꯍꯥꯏꯕꯗꯤ ꯑꯩꯅ ꯅꯨꯡꯁꯤ ꯋꯥꯔꯤ ꯁꯥꯔꯀꯥꯟꯗ ꯁꯥꯔꯤꯕ ꯃꯤꯁꯛꯇꯨꯅ ꯌꯥꯕꯤꯗ꯭ꯔꯗꯤ ꯁꯨꯌꯥ ꯌꯥꯔꯣꯏꯕ
ꯌꯥꯝ ꯃꯟꯅ ꯄꯨꯡꯒ ꯍꯥꯡꯉꯤꯁꯤ ꯑꯔꯣ
ꯅꯪꯁꯨ ꯌꯦꯡꯉꯤꯕꯗꯨ
ꯑꯩ ꯍꯌꯦꯡ ꯑ ꯂꯩꯁꯥꯕꯤ ꯃꯌꯥꯝꯗ ꯅꯪ ꯏꯟꯇ꯭ꯔꯣꯗ꯭ꯌꯨꯁ ꯇꯧꯕꯤꯒꯦ ꯌꯥꯝ ꯉꯥꯡꯅꯨ
ꯑꯌꯥ
ꯅꯪꯁꯨ ꯈꯔ ꯀꯩꯅꯣ ꯐꯪꯅꯤꯡꯉꯥꯏ
ꯅꯪ ꯀꯜꯂꯛ ꯀꯂꯛꯄ ꯐꯥꯎꯔꯛ ꯀꯅꯤꯀꯣ ꯂꯥꯁꯇꯥ
ꯐꯥꯎꯔꯣꯏꯍꯦ ꯀꯗꯥꯏꯗꯒꯤ ꯅꯪꯁꯨ ꯐꯥꯎꯑꯣ ꯑꯩꯁꯨ ꯊꯥꯒꯦ ꯁꯤꯅꯤ
ꯑꯦ ꯑꯩꯈꯣꯏꯗꯤ ꯅꯪ ꯗꯨꯃꯥꯏꯅ ꯑꯩꯕꯨ ꯃꯤ ꯃꯥꯡꯗ ꯁꯛ ꯇꯥꯛꯄꯤꯔꯗꯤ ꯑꯩꯈꯣꯏꯗꯤ ꯁꯦꯂꯦꯕ꯭ꯔꯤꯇꯤꯃꯛ ꯅꯠꯇ꯭ꯔꯁꯨ ꯀꯦꯂꯤꯕ꯭ꯔꯤꯇꯤ ꯑꯣꯟꯈ꯭ꯔꯅꯤ
ꯑ ꯑꯗꯨ ꯑꯣꯏꯁꯨ ꯑꯗꯨꯝ ꯍꯥꯏ ꯌꯥꯝ ꯅꯨꯡꯉꯥꯏꯕ ꯃꯤꯅꯦ ꯅꯪ ꯃꯇꯝ ꯆꯠꯄ ꯈꯪꯍꯧꯔꯣꯏ ꯃꯥꯒ ꯉꯥꯡꯉꯗꯤ ꯑꯁ ꯑꯗꯨ ꯐꯖꯅꯗꯤ ꯉꯥꯡꯉꯨꯀꯣ
ꯎꯝ ꯇꯨꯖꯅꯤ ꯍꯥꯏꯌꯣ ꯂꯥꯟꯗ
ꯎꯝ ꯅꯠꯇ꯭ꯔꯗꯤ
ꯅꯨꯄꯤꯅ ꯐꯥꯕꯤꯒꯅꯤ ꯒꯥꯏꯟ ꯐꯥꯕ ꯉꯝꯃꯣꯏꯗ ꯅꯪ ꯅꯉꯣꯟꯗꯗꯤ
ꯍꯣꯏꯗ ꯅꯪꯅ ꯍꯥꯟꯅ ꯐꯥꯈ꯭ꯔꯕꯗꯨꯕꯨ
ꯑꯗꯨꯅꯦ ꯑꯩꯅ ꯐꯈꯔ꯭ꯕꯗꯨꯕꯨ
ꯑꯗꯨ ꯅꯪ ꯊꯧꯔꯤ ꯄꯨꯟꯕꯗꯣ ꯈꯔ ꯆꯦꯠꯅ ꯄꯨꯟꯗꯦꯀꯣ ꯈꯔ ꯆꯦꯛꯁꯤꯜꯂꯣ
ꯎꯝ ꯄꯨꯟꯒꯦ ꯄꯨꯟꯒꯦ
ꯅꯪ ꯄꯨꯡ ꯀꯌꯥꯗ ꯇꯨꯝꯗꯣꯏꯅꯣ
ꯑꯩꯅ ꯅꯨꯄꯥ ꯑꯃꯒ ꯋꯥꯔꯤ ꯁꯥꯒꯦꯔꯣ
ꯍꯥꯥ
ꯑꯥ ꯔꯤꯁꯔꯁ ꯇꯧꯕ ꯑꯃ ꯂꯩꯌꯦ ꯋꯥꯔꯤ ꯁꯥꯒꯤꯔꯣ
ꯑꯩꯈꯣꯏ ꯑꯗꯨꯒꯨꯝꯕ ꯃꯇꯝ ꯂꯩꯇꯦ
ꯑꯩꯒ ꯆꯨꯅꯔꯣꯏ ꯍꯥꯏꯌꯦ
ꯑꯩꯗꯤ ꯑꯩꯗꯤ ꯀꯣ
ꯎꯝ
ꯁꯦꯡꯅ ꯍꯥꯏꯔꯗꯤ ꯑꯩꯈꯣꯏꯗꯤ ꯃꯤꯕꯨꯗꯨ ꯑꯗꯨꯝ ꯍꯔꯥꯎꯍꯟꯕ ꯄꯥꯝꯃꯦꯕꯀꯣ
ꯍꯣꯏ
ꯑꯗꯨꯒꯤ ꯐꯥꯒꯤ ꯐꯥꯒꯤ ꯀꯩ ꯀꯩꯅꯣ ꯌꯥꯝ ꯉꯥꯡꯃꯦꯗ ꯑꯗꯨ ꯅꯪꯅ ꯇꯥꯔꯒ ꯅꯨꯡꯉꯥꯏꯇꯕ ꯈꯣꯠꯄ ꯂꯩꯔꯁꯨ ꯉꯥꯛꯄꯤꯌꯨ ꯀꯣ
ꯢꯁ ꯌꯥꯔꯦꯗ
ꯁꯨꯃꯥꯏꯅ ꯁꯨꯃꯥꯏꯅ ꯍꯥꯏꯕꯅꯦ ꯑꯩꯒꯤ ꯏꯃꯥꯟꯅꯕ ꯑꯃ ꯅꯪꯁꯦ ꯅꯪꯁꯦ ꯀꯩꯅꯣ ꯇꯧꯕ ꯇꯧꯗꯧ ꯃꯥꯜꯂꯦ ꯍꯥꯏꯗꯤ ꯏꯆꯝ ꯆꯝꯂꯝꯗꯧ ꯃꯥꯜꯂꯦ ꯅꯪ ꯀꯦꯕꯁꯨ ꯍꯩꯔꯝꯗꯧ ꯃꯥꯜꯗꯦ
ꯑꯩꯔꯣ
ꯎꯝ
ꯢꯁ ꯌꯥꯝ ꯀꯦꯅ
ꯎꯝ ꯊꯥꯖꯗꯦꯕꯣ ꯍꯣꯏ ꯂꯤꯞꯁꯇꯤꯛꯀꯨꯝꯕ ꯅꯣꯡ ꯅꯣꯡ ꯐꯗꯣꯛꯗꯤ ꯇꯩꯔꯝꯅꯦꯕꯀꯣ
ꯀꯔꯤꯒꯤꯔꯣ ꯑꯗꯨꯃꯥꯏꯅ ꯍꯥꯏꯔꯛꯄꯗꯣ
ꯎ ꯁꯨꯝ ꯅꯪꯒꯤ ꯅꯑꯣꯡꯗꯣ ꯈꯜꯂꯨ ꯈꯜꯂꯨꯔꯒ
ꯢꯁ
ꯑꯩꯒꯤ ꯍꯧꯖꯤꯛ ꯃꯤꯠꯇꯨꯗ ꯅꯪꯒꯤ ꯁꯛꯇꯝ ꯉꯥꯛꯇ ꯉꯥꯏꯔꯦꯕ ꯎꯁꯤꯟꯕ ꯌꯥꯗꯦꯕ
ꯅꯪꯁꯤ ꯄꯨꯔꯥ ꯁꯥꯏꯀꯣꯂꯣꯖꯤꯁꯇꯞꯅꯤꯅꯦ
ꯅꯪ ꯃꯤ ꯌꯥꯝ ꯋꯥꯡꯁꯨ ꯅꯠꯇꯦ
ꯑꯥ
ꯃꯤ ꯌꯥꯝ ꯀꯪꯕꯁꯨ ꯅꯠꯇꯦ ꯌꯥꯝ ꯅꯣꯏꯕꯁꯨ ꯅꯠꯇꯦ
ꯑꯥ
ꯍꯥ
ꯌꯥꯝꯅ
ꯁꯤꯦ
ꯅꯪꯅ ꯂꯩꯁꯥꯕꯤ ꯂꯩꯁꯥꯕꯤ ꯑꯃꯗ ꯏꯟꯁꯥꯡ ꯀꯩꯀꯦꯁ ꯇꯧꯕ ꯇꯥꯏꯞꯇ ꯆꯠꯂꯦ ꯑꯩꯉꯣꯏꯗ
ꯑꯦ ꯑꯗꯨ ꯑꯣꯏꯔꯗꯤ ꯍꯥꯏꯔꯛꯑꯔꯣꯏꯒꯦꯗ
ꯍꯥꯏꯔꯣꯅꯦ ꯆꯨꯝꯕ꯭ꯔꯥ ꯌꯦꯡꯒꯅꯦ
ꯎꯝ ꯅꯪ ꯍꯧꯖꯤꯛ ꯁꯣꯔ ꯍꯣꯜꯂꯤꯗꯨꯗꯤ
ꯏꯁ ꯏꯁ
ꯆꯨꯝꯕ꯭ꯔ
ꯀꯅꯤ ꯆꯨꯝ